ꯍꯜꯂꯣ ꯍꯜꯂꯣ ꯀꯩꯍꯤꯡꯁꯪ ꯊꯣꯡꯕ꯭ꯔꯣ
ꯑꯂꯨ ꯊꯣꯡꯉꯩ ꯅꯪꯗꯤ
ꯍꯧꯗ꯭ꯔꯤ ꯍꯧꯖꯤꯛ ꯍꯧꯔꯅꯤ
ꯍꯧꯔꯣ ꯍꯧꯔꯣ ꯀꯩ ꯏꯟꯖꯥꯡ ꯊꯣꯡꯗꯣꯏꯅꯣ
ꯈꯪꯗꯦ ꯍꯤꯡꯖꯥꯡ ꯂꯩꯩꯇꯦ
ꯂꯩꯒꯗ꯭ꯔꯣ ꯉꯁꯤꯗꯤ
ꯌꯦꯁ
ꯆꯥꯛ ꯍꯤꯡꯖꯥꯡꯁꯨ ꯊꯣꯡꯅꯤꯡꯗ꯭ꯔꯦ ꯍꯤꯡꯖꯥꯡ ꯍꯥꯎꯇꯦ
ꯎꯝ
ꯃꯃꯥꯗꯤ
ꯗꯨꯀꯥꯟ ꯐꯝꯃꯦ ꯀꯩꯅꯣꯗꯤ ꯑꯃꯩꯗꯤ
ꯄ꯭ꯔꯦꯌꯔ ꯇꯧꯕ ꯆꯠꯈ꯭ꯔꯦ ꯄ꯭ꯔꯦꯌꯔ ꯇꯧꯕ
ꯑꯥ ꯑꯥ ꯑꯥ
ꯃꯥꯒꯤ ꯗꯗꯥ ꯈꯣꯏꯒ
ꯑꯣ ꯑꯣ ꯑꯉꯥꯡ ꯑꯅꯤꯗꯣ ꯂꯩꯔꯤꯛ ꯄꯥꯕ ꯃꯥꯜꯂꯦꯀꯣ ꯕꯦꯔꯤ ꯅꯥꯏ꯭ꯁ
ꯅꯠꯇ꯭ꯔꯗꯤ ꯌꯥꯗ꯭ꯔꯦ ꯑꯗꯨꯏ
ꯎꯝ
ꯅꯍꯥꯟꯅ ꯃꯤ ꯌꯥꯝꯗ꯭ꯔꯗꯤ ꯃꯕꯥꯅꯤꯗꯣ ꯑꯦꯁꯥꯏꯟꯃꯦꯟ ꯄꯤꯕꯁꯤꯡꯗꯨꯁꯨ ꯂꯣꯏ ꯚꯩꯍꯥꯔꯠ ꯇꯧꯔꯒ ꯂꯩꯔꯝꯗꯣꯏꯅꯦꯕ ꯃꯤ ꯌꯥꯝꯃꯟꯕꯒꯤ ꯂꯥꯏꯔꯤꯛꯁꯨ ꯄꯥꯕ ꯆꯪꯗꯦ ꯀꯩꯑꯦꯟꯖꯥꯡ ꯊꯣꯡꯗꯣꯏ ꯅꯣ
ꯈꯪꯗꯦ ꯏꯟꯖꯥꯡ ꯂꯩꯇꯦ
ꯗꯨꯀꯥꯟ ꯗꯒꯤ ꯂꯧ
ꯂꯧꯕ ꯇꯥꯔꯦ
ꯍꯨ ꯀꯨꯝꯃꯕꯥꯃꯤꯗꯤ ꯗꯦꯠ ꯀꯌꯥꯗ ꯃꯨꯛ ꯍꯧꯗꯣꯏꯅꯣ ꯁ꯭ꯀꯨꯜ
ꯈꯪꯗꯦ
ꯑꯦ ꯖꯥ ꯖꯥꯠꯅꯤꯍꯦ ꯅꯪꯖꯨ
ꯆꯥꯛ ꯖꯠ ꯑꯣꯏꯈ꯭ꯔꯦ ꯑꯩ
ꯖꯥ ꯖꯥꯠ ꯑꯣꯏꯈ꯭ꯔꯦ ꯑꯩ ꯁ꯭ꯀꯨꯜ ꯑꯇꯩꯁꯨ ꯀꯥꯕ ꯍꯧꯗ꯭ꯔꯤꯕꯣ ꯅꯣꯅꯦꯗ
ꯍꯝ ꯍꯧꯗ꯭ꯔꯤ
ꯊꯦꯡꯉꯤꯀꯣ
ꯊꯦꯡꯉꯦꯍꯦ
ꯁꯤꯗꯗꯤꯂꯣꯏ ꯍꯥꯎꯔꯦꯃꯨꯛ
ꯍꯣꯂꯤꯗꯦ ꯌꯥꯝꯕꯗꯣ ꯐꯠꯇꯕꯅꯦ
ꯊꯥ ꯑꯃ ꯄꯤꯕ꯭ꯔꯥ ꯃꯣꯏꯒꯤ ꯁꯨꯇꯤꯗꯣ
ꯊꯥ ꯑꯃꯛ ꯁꯨꯔꯝꯃꯣꯏꯍꯦ ꯈꯪꯗꯦ ꯃꯥꯜꯂꯦ ꯍꯣꯏ ꯀꯥꯎꯈ꯭ꯔꯦ
ꯃꯣꯏꯒꯤꯗꯤ ꯐꯌꯦ ꯍꯞꯇꯥ ꯑꯃ ꯈꯔ ꯍꯦꯟꯕ ꯉꯥꯛꯇꯅꯤ ꯃꯣꯏꯅ ꯄꯤꯔꯤꯗꯤ
ꯎꯝ
ꯅꯍꯥꯟꯖꯨ ꯁꯨꯇꯤ ꯌꯥꯝꯃꯟꯕꯒꯤ ꯃꯣꯏꯖꯦ ꯂꯥꯏꯔꯤꯛ ꯄꯥꯅꯤꯡꯗꯕꯅꯤ
ꯎꯝ
ꯀꯪ ꯀꯟ ꯇꯥꯏꯒꯗ꯭ꯔꯣ
ꯍꯣꯏ ꯉꯪꯗꯤ ꯀ꯭ꯂꯥꯁ ꯆꯠꯀꯗ꯭ꯔꯣ
ꯍꯣꯏ ꯆꯠꯒꯅꯦ
ꯑꯩꯁꯨ ꯈꯪꯈꯪꯗꯣ ꯗꯤꯖꯥꯏꯟ ꯑꯇꯣꯞꯄ ꯌꯥꯝꯅ ꯄ꯭ꯔꯦꯛꯇꯤꯁ ꯇꯧꯅꯤꯡꯕꯅꯦ ꯑꯃꯨꯛ ꯇꯝꯅꯤꯡꯕꯅꯦ ꯗꯤꯖꯥꯏꯟ ꯑꯃꯈꯛꯇꯅꯦ ꯑꯩꯅ ꯑꯗꯨꯝ ꯁꯦꯝꯕꯗꯣ
ꯑꯅꯤ ꯈꯪꯕꯗꯣ ꯑꯃꯗꯤ ꯁꯦꯝꯗꯕꯒꯤ ꯀꯥꯎꯈ꯭ꯔꯦ ꯑꯃꯗꯨꯁꯨ ꯗꯤꯖꯥꯏꯟ ꯑꯇꯣꯞꯄ ꯇꯝꯅꯤꯡꯕꯅꯦ
ꯐꯤ ꯃꯆꯥꯗꯔꯛ ꯑꯃꯨꯛ ꯁꯦꯝꯕ ꯌꯦꯡꯕ ꯌꯥꯔꯣ ꯌꯥꯔꯣꯏꯗ꯭ꯔꯥꯅ ꯊꯟꯗ ꯄ꯭ꯔꯦꯛꯇꯤꯁ ꯇꯧꯕ ꯌꯥꯔꯣꯏꯗ꯭ꯔꯣ
ꯏꯊꯟꯗ ꯄ꯭ꯔꯦꯛꯇꯤꯁ ꯇꯧꯒꯗꯕꯗꯣ ꯐꯤꯗꯣ ꯄꯥꯝꯃꯨꯏꯌꯦꯕ
ꯑꯗꯨꯒꯤ ꯐꯤꯅꯠꯗꯕ ꯈꯔ ꯍꯣꯡꯕ ꯐꯤ ꯂꯩꯗꯅ ꯑꯗꯨꯗ ꯄ꯭ꯔꯦꯛꯇꯤꯁ ꯇꯧꯑꯣ ꯃꯠꯆꯥ ꯌꯥꯝ ꯆꯥꯎꯗ꯭ꯔꯣꯁꯨ
ꯎꯝ
ꯑꯩꯗꯣ ꯀꯨꯏ ꯀꯨꯏꯔꯥꯛꯑꯒ ꯕꯣꯔꯤꯡ ꯆꯨꯕ ꯍꯧꯋꯦ
ꯇꯧꯕꯅꯦ
ꯐꯣꯔꯃꯦꯜ ꯄꯦꯟꯗꯣ ꯅꯨꯄꯥꯒꯤ
ꯎꯝ
ꯑꯗ ꯑꯩꯈꯣꯏꯒ ꯇꯥꯃꯤꯟꯅꯕ ꯅꯨꯄꯥ ꯑꯃ ꯂꯩꯌꯦꯕ
ꯑꯧ
ꯃꯥꯗꯤ ꯑꯗꯨ ꯈꯛꯇ ꯑꯗꯨꯝ ꯇꯝꯃꯒ ꯂꯩꯕꯅꯤ
ꯐꯣꯔꯃꯦꯜ ꯄꯦꯟ ꯈꯛꯇ
ꯃꯥꯒꯤꯗꯤ ꯂꯣꯏꯗꯤ ꯂꯣꯏꯔꯦꯕ ꯑꯗꯣ ꯃꯥꯅ ꯑꯇꯣꯞꯄ ꯒꯥꯎꯟꯒꯨꯝꯕ ꯅꯨꯄꯤꯒꯤ ꯂꯩꯕꯗꯣ
ꯑꯣ ꯑꯣ ꯑꯣ
ꯇꯝꯅꯤꯡꯗꯦ ꯍꯥꯏꯌꯦ ꯑꯗꯨꯒꯤ ꯃꯥꯗꯤ ꯐꯣꯔꯃꯦꯜꯒꯤꯗꯣ ꯐꯖꯅ ꯍꯩꯅꯤꯡꯉꯥꯏꯀꯣ ꯑꯅꯤ ꯑꯅꯤ ꯂꯣꯏꯈ꯭ꯔ ꯑꯃꯨꯛ ꯑꯃ ꯇꯧꯋꯤꯈꯤꯅꯤ ꯍꯥꯏ
ꯁꯀꯤꯗꯤ ꯀꯩꯅꯣ ꯇꯧꯕꯅꯦ ꯂꯥꯏꯕꯅꯦ
ꯅꯨꯄꯥ ꯍꯥꯏꯗꯤ ꯐꯣꯔꯃꯦꯜ ꯄ꯭ꯂꯦꯟꯗꯣ
ꯑꯣ
ꯌꯥꯝ ꯂꯨꯅ ꯇꯧꯔꯨꯏ ꯃꯥꯗꯣ ꯌꯦꯡꯕꯗ ꯇꯜꯂꯦ ꯑꯇꯩꯗ ꯐꯣꯔꯃꯦꯜ ꯄꯦꯟ ꯃꯤ ꯑꯇꯩꯗꯤꯀꯣ ꯐꯣꯔꯃꯦꯜ ꯄꯦꯟ ꯅꯨꯄꯥꯒꯤꯗꯣ ꯇꯝꯃꯣꯏ ꯍꯥꯏ ꯑꯩꯗꯤ ꯇꯝꯒꯅꯤ
ꯄꯥꯟꯕ ꯃꯐꯝꯗꯣ ꯁꯦꯝꯕ ꯍꯩꯔꯗꯤ ꯑꯇꯣꯞꯄꯗꯤ ꯂꯥꯏꯕꯅꯦ
ꯇꯣꯞꯁꯀꯤ ꯑꯃ ꯑꯣꯚꯔ ꯂꯦꯞꯄꯤꯡꯗꯨꯗꯤ ꯖꯤꯞꯄꯔ ꯍꯥꯞꯄꯦ ꯑꯗꯨꯕꯨ ꯁꯤꯝꯄꯜ ꯇꯣꯞꯁꯇꯗꯤ ꯍꯥꯞꯇ꯭ꯔꯁꯨ ꯌꯥꯕꯒꯤꯀꯣ ꯍꯥꯞꯇꯦ
ꯐꯤꯞꯇꯤꯟꯒꯤ ꯒꯨꯝꯕꯗꯀꯣ
ꯎꯝ
ꯇꯤꯟꯒꯤꯗ ꯖꯤꯞ ꯍꯥꯞꯇ꯭ꯔꯗꯤ ꯌꯥꯝ ꯐꯖꯗꯕꯅꯦ ꯐꯤꯠꯇꯤꯡꯒꯤꯗꯤꯀꯣ ꯖꯤꯞ ꯍꯥꯞꯄꯗꯤ ꯐꯖꯕꯅꯦ
ꯍꯥꯞꯇ꯭ꯔꯁꯨ ꯌꯥꯕ ꯑꯗꯨꯒꯤ
ꯏꯁꯇ꯭ꯔꯦꯠꯆꯦꯕꯜ ꯑꯣꯏꯔꯗꯤ ꯈꯪꯗꯦ ꯑꯗꯣ ꯐꯤꯗꯣ ꯏꯁꯇ꯭ꯔꯦꯠꯆꯦꯕꯜ ꯑꯣꯏꯔꯣ ꯑꯣꯏꯔꯗꯤ ꯐꯖꯩꯌꯦꯕ ꯅꯠꯇꯕꯗ ꯀꯣꯇꯟꯒꯨꯝꯕꯗ
ꯐꯤ ꯑꯍꯣꯡ ꯑꯍꯣꯡꯕ ꯂꯩꯔꯒ ꯇꯧꯔꯤꯅꯦꯀꯣ ꯑꯁ ꯐꯤꯁꯨ ꯂꯣꯏꯝ ꯃꯃꯜ ꯀꯥꯏꯌꯦ ꯄꯣꯠ ꯆꯩ ꯂꯩꯗꯕꯒꯤ
ꯑꯣ ꯅꯪ ꯀꯗꯥꯏꯗ ꯐꯤ ꯂꯧꯕ꯭ꯔꯣ
ꯕꯁꯔꯗ
ꯅꯠꯇꯦ ꯑꯩ ꯍꯥꯏꯕꯗꯤꯀꯣ ꯄꯧꯅꯥ ꯕꯖꯥꯔꯗꯔꯣ ꯅꯠꯇ꯭ꯔꯒ ꯑꯣꯔ ꯊꯣꯡꯒꯥꯜ ꯕꯖꯔ ꯄꯣꯃꯥ ꯕꯖꯥꯔꯗ ꯀꯩꯅꯣ ꯍꯣꯜꯁꯦꯜ ꯑꯃ ꯐꯝ ꯑꯃ ꯂꯩꯕꯅꯦ ꯐꯤ ꯑꯥ ꯃꯤꯇꯔꯗ ꯐꯤꯐꯇꯤꯒꯤꯁꯨ ꯌꯥꯎꯕꯅꯦ ꯀꯨꯟꯒꯤ ꯐꯥꯎ ꯌꯥꯎꯕꯅꯦ ꯑꯗꯣ ꯍꯧꯖꯤꯛꯀꯥꯟꯗꯤ ꯈꯪꯗ꯭ꯔꯦ ꯃꯤꯇꯔꯗ ꯀꯌꯥ ꯀꯌꯥꯒꯤ ꯂꯧꯏ
ꯑꯩꯗꯤ ꯑꯌꯥꯝꯕ ꯑꯩꯠꯇꯤ ꯅꯥꯏꯟꯇꯤꯒꯤ ꯑꯗꯨꯝ ꯂꯧꯋꯦ ꯑꯗꯨꯒ ꯋꯥꯟ ꯇ꯭ꯋꯦꯟꯇꯤꯗ ꯋꯥꯟ ꯍꯟꯗ꯭ꯔꯦꯗ ꯑꯗꯨꯝ ꯂꯧꯋꯦ
ꯑꯣ ꯑꯣ ꯗꯨ ꯌꯥꯏ
ꯀꯨꯀꯨ ꯃꯕꯥꯅꯤꯒꯤ
ꯑꯃꯗꯤ ꯍꯧꯒꯠꯂꯦ ꯑꯃ ꯍꯧꯒꯠꯇ꯭ꯔꯤ
ꯀꯅꯥ
ꯂꯣꯡꯀꯣꯆꯨꯡ ꯍꯧꯒꯠꯇ꯭ꯔꯤ
ꯅꯪ ꯉꯔꯥꯡ ꯌꯦꯡꯕ꯭ꯔꯥ ꯕꯣꯜ
ꯌꯦꯡꯗꯦ
ꯑꯩꯁꯨ ꯌꯦꯡꯅꯦ
ꯌꯦꯉꯦ
ꯌꯦꯡꯗꯦ
ꯌꯦꯡꯅꯤꯡꯕꯅꯦ ꯉꯔꯥꯡꯒꯤꯗꯣ ꯕ꯭ꯔꯥꯖꯤꯜꯒ ꯑꯦ ꯕ꯭ꯔꯥꯖꯤꯜ
ꯉꯝꯗ꯭ꯔꯦ ꯍꯥꯏꯌꯦ
ꯅꯨꯡꯁꯤꯌꯦ ꯑꯅꯥ
ꯍꯂꯦꯟ ꯉꯝꯈ꯭ꯔꯦ ꯍꯥꯏꯌꯦ ꯍꯂꯦꯟꯅ ꯇꯤꯡꯇꯤꯡꯖꯤꯟꯗ ꯑꯗꯨꯒꯤ ꯅꯨꯡꯉꯥꯏꯇꯦ ꯅꯨꯡꯉꯥꯏꯇꯦ ꯍꯥꯏꯅ ꯇꯨꯝꯈ꯭ꯔꯦ
ꯑꯣꯏꯔꯝꯒꯗꯤ ꯕꯤꯛ ꯐꯦꯟꯅꯤ ꯃꯥꯗꯤ ꯕ꯭ꯔꯥꯖꯤꯜꯒꯤ
ꯆꯜꯁꯅꯥꯕꯗꯣ ꯌꯥꯝ ꯌꯦꯡꯅꯤꯡꯕꯅꯦ ꯑꯗꯣ ꯌꯦꯡ ꯍꯧꯗ꯭ꯔꯦ ꯒꯣꯜ ꯀꯌꯥ ꯆꯪꯉꯦ ꯍꯥꯏꯕ꯭ꯔꯣ
ꯈꯪꯗꯦ ꯑꯩ ꯉꯁꯥꯏ ꯃꯥꯅ ꯑꯩꯈꯣꯏꯕꯣꯛꯇ ꯍꯥꯏꯩꯔꯝꯕꯗꯣ ꯇꯥꯕꯒꯤ
ꯑ
ꯉꯁꯤ ꯀꯅꯥ ꯀꯅꯥ ꯁꯅꯥꯗꯣꯏꯅꯣ
ꯈꯪꯗꯦ
ꯉꯁꯤ ꯄꯨꯡ ꯕꯔꯣ ꯃꯈꯥꯏꯔꯦ